ꯍꯂꯣ ꯑ ꯍꯜꯂꯣ ꯍꯜꯂꯣ ꯇꯥꯕ꯭ꯔꯣ ꯇꯗ꯭ꯔ ꯃꯥꯜꯂ‌ꯦ
ꯇꯥꯒꯤꯗ꯭ꯔꯕ‌ꯣ
ꯑꯧ ꯇꯥ꯭ꯔꯕꯣ
ꯇꯥꯏ ꯇꯥꯏ
ꯑꯣ ꯕ꯭ꯔꯣ ꯀꯩꯗꯧꯔꯝꯕꯅꯣ
ꯑꯁ ꯑꯗꯨꯅꯦ ꯅꯪ ꯉꯁꯥꯏ ꯅꯨꯡꯊꯤ ꯊꯕꯛ ꯆꯠꯂꯝꯒꯗ꯭ꯔꯅ ꯑꯩꯁꯨ ꯍꯥꯏꯗ꯭ꯔꯕ
ꯑꯣ ꯍꯣꯏ ꯕ꯭ꯔꯣ ꯑꯩꯁꯦ ꯇꯧꯒꯦꯗꯤ ꯇꯧꯕꯅꯤ ꯑꯗꯨꯅ ꯀꯣꯜꯗꯨ ꯑꯃꯨꯛ ꯇꯧꯁꯜꯂꯨꯔꯒ ꯑꯃꯨꯛ ꯊꯕꯛ ꯅꯥꯛꯁꯜꯂꯒꯗꯤ ꯑꯃꯨꯛ ꯐꯥꯡ ꯕ꯭ꯔ‌ꯣꯏ ꯀꯣꯜꯁꯨ ꯃꯥꯡ ꯑꯩꯁꯨ ꯃꯥꯡ ꯅꯨꯡꯉꯥꯏꯇꯦꯅ ꯏꯚꯤꯅꯤꯡ ꯑ‌ꯣꯏꯟ ꯇꯧꯔꯒꯦꯅ ꯍꯥꯏꯔꯛꯑꯕꯅꯦ
ꯌꯥꯏꯌꯦ ꯀꯩꯁꯨ ꯀꯥꯏꯗꯦ ꯉꯁꯥꯏꯗꯣ ꯑꯃꯅꯤ ꯇ꯭ꯔꯥꯏ ꯇꯧꯔꯝꯃꯦ ꯑꯗꯣ ꯑꯗꯨꯝ ꯅꯦꯠ ꯅꯨꯡꯥꯏꯇꯕꯗ ꯀꯩꯅꯣ ꯃꯔꯛꯇ ꯇꯠꯄꯤ ꯈꯣꯠꯄꯤ ꯇꯧꯔꯝꯃꯦꯕ
ꯑꯍꯥꯟꯕ ꯀꯣꯜ ꯋꯥꯔꯤ ꯁꯥꯟꯅꯕ ꯍꯧꯔꯛꯄꯗꯣ ꯑꯗꯨꯗꯤ ꯁꯨꯃꯥꯏꯅ ꯑꯝꯇ ꯇꯧ ꯗꯕꯅꯦꯕ ꯃꯣꯏꯁꯤꯗꯣ ꯃꯤ ꯌꯥꯝꯈꯠꯂꯛꯄꯒꯤ ꯁꯤꯁꯇꯦꯝ ꯀꯔꯥ ꯁꯨꯝꯕ ꯊꯣꯛꯏꯕ꯭ꯔꯥ ꯑꯗꯨꯗꯤ ꯈꯪꯗꯦ ꯌꯥꯝ ꯅꯨꯡꯉꯥꯏꯇꯔꯦ ꯍꯧꯖꯤꯛꯇꯀꯤ ꯋꯥꯔꯤ ꯁꯥꯟꯅꯕꯁꯦ
ꯑꯣꯏꯣꯏꯔꯝꯒꯅꯤ ꯃꯣꯏ ꯁꯔꯚꯔꯗꯣ ꯃꯤ ꯐꯨꯜꯂꯛꯄꯒꯤꯀꯣ ꯍꯦꯟꯗꯜ ꯇꯧ ꯉꯝꯗ ꯈꯣꯠꯇ ꯈꯣꯠꯇ ꯇꯧꯈꯠꯂꯛꯄ
ꯀꯩꯗꯧꯔꯃꯤꯅ‌ꯣꯅ‌ꯦ
ꯑ ꯍꯜꯂꯛꯄꯗꯪ ꯉꯥꯏ ꯗꯨꯀꯥꯟ ꯊꯣꯛꯎꯕꯅꯦ ꯑꯩꯁꯨ ꯑꯗꯨꯒ ꯍꯜꯂꯛꯑꯒ ꯃꯦꯁꯦꯖ ꯌꯦꯡꯉꯝꯕꯅꯦ ꯑꯩ ꯀ‌ꯣꯜ ꯇꯧꯅꯕꯒꯤ ꯍꯥꯏꯅꯔꯝꯕꯗꯨꯗ ꯆꯞ ꯆꯥꯔꯦꯗꯅ ꯇꯥꯏꯝ ꯇꯧꯒ ꯇꯧꯒ ꯌꯥꯝ ꯅꯨꯡꯉꯥꯏꯇꯕ ꯑꯅ ꯑꯦ ꯌꯦꯡꯉꯦ ꯌꯦꯡꯉ
ꯅꯨꯡꯉꯥꯏꯇ ꯃꯥꯜꯂ‌ꯦ
ꯎꯝ ꯑꯁ ꯄ꯭ꯔ‌ꯣꯇꯨꯒꯜ ꯊ‌ꯣꯏꯔꯦꯅ ꯐꯨꯔꯤꯠ ꯂꯩꯔꯕꯅꯤ
ꯌꯥ ꯌꯥꯏ ꯕ꯭ꯔ‌ꯣ ꯀꯥꯏꯗꯦ
ꯗꯨꯀꯥꯟ ꯃꯄꯨꯨꯗꯅ ꯑꯁ ꯑꯩꯒꯤ ꯐꯨꯔꯤꯠꯁꯤ ꯀꯩꯒꯨꯝꯕ ꯄꯣꯔꯇꯨꯒꯜ ꯄꯣꯔꯝꯃꯗꯤ ꯁꯤꯠꯂꯔꯣꯏꯗꯕꯅꯦꯅ ꯃꯥ ꯉꯁꯤ ꯐꯅꯌꯥꯝ ꯁꯤꯠꯂꯤꯌꯦꯅ
ꯑꯦꯕ꯭ꯔꯣ ꯀꯩꯅꯣ ꯍꯪꯒꯦꯅꯦ ꯃꯣꯏ ꯉꯁꯤ ꯄ꯭ꯂꯦꯌꯔ ꯑꯃ ꯂꯩꯇꯕ ꯑꯃ ꯌꯥꯎꯕ꯭ꯔꯣ ꯑꯗꯨ ꯀꯩ ꯂꯝꯒꯤꯅꯣꯗꯤ ꯈꯪꯗꯦ ꯑꯗꯨꯣ ꯍꯥꯏꯐꯦꯠ ꯈꯪꯅꯩ ꯆꯨꯝꯕ꯭ꯔꯣ
ꯉꯁꯄꯤꯤ ꯂꯩꯇꯕ
ꯑ ꯄ꯭ꯂꯦꯌꯔ ꯑꯃ ꯂꯩꯇꯦ ꯈꯣꯠꯇꯦ ꯀꯥꯏꯅꯒ ꯍꯥꯏꯅꯕ
ꯑꯁꯤ ꯀꯩꯅꯣꯗꯤ ꯇꯧꯋꯦꯕꯀꯣ ꯄꯣꯔꯇꯨꯒꯣꯜ ꯁꯥꯟꯅꯕ ꯅꯨꯃꯤꯠꯇꯣ ꯉꯁꯥꯏꯗꯣ ꯑꯗꯣ ꯃꯣꯏ ꯍꯥꯟꯅ ꯃꯃꯥꯡ ꯆꯍꯤꯗ ꯖꯣꯇꯥ ꯀꯧꯕ ꯑꯃ ꯂꯩꯈꯤꯗꯦꯕ ꯃꯁꯛ ꯈꯔ ꯑꯃ ꯃꯃꯥꯡ ꯆꯍꯤꯗ ꯂꯩꯇꯕꯅꯦꯕ ꯑꯗꯨꯒꯤ ꯅꯨꯃꯤꯠ ꯉ ꯅꯨꯃꯤꯠ ꯁꯤꯗ ꯃꯃꯥꯡ ꯁꯩꯗ ꯂꯩꯇꯕꯅꯦꯕ
ꯑꯣ
ꯅꯨꯃꯤꯠꯇꯨ ꯆꯞ ꯆꯥꯅꯕ ꯑꯗꯨꯒꯤ ꯃꯣꯏꯅ ꯇ꯭ꯔꯤꯕꯨꯠꯄꯨꯗꯤ ꯇꯧꯈꯤꯕꯅꯦꯕ
ꯑꯣ ꯀꯩ ꯀꯩꯅꯣꯒꯤ ꯑꯣꯏꯗꯣꯏꯔꯥ ꯀꯣꯁꯤꯌꯥꯒꯤ ꯑꯣꯏꯗꯣꯏꯔꯥ
ꯑꯇꯩꯦꯠꯇ ꯐꯣꯇꯣꯒꯒꯔꯦ
ꯑꯆꯥ ꯑꯠꯆꯥ ꯑꯆꯥ ꯑꯣ ꯑꯣ ꯑꯗꯨꯃꯥꯏꯅꯗꯤ ꯍꯥꯏꯅꯕ ꯃꯣꯏꯒꯤ ꯃꯤ ꯀꯩꯅꯣꯝ ꯁꯤ ꯇꯥꯏ ꯈꯣꯠꯂꯤꯦꯅ ꯑꯩꯗ ꯆꯞ ꯆꯥꯕꯗꯤ ꯈꯪꯗꯕꯅꯤꯅ
ꯑꯣ ꯃꯥꯥꯏ ꯃꯁꯨꯅꯦꯁꯤ ꯁꯤꯕ ꯍꯥꯏꯗꯤ ꯃꯃ ꯆꯍꯤ ꯁꯤꯕ ꯑꯗꯨꯒ ꯃꯥꯏ ꯅꯨꯃꯤꯠꯇꯨ ꯆꯞ ꯆꯥꯅ ꯄꯥꯟꯅꯕ ꯑꯗꯨꯩ
ꯑꯣ ꯑꯗꯨ ꯆꯥꯗꯩ ꯆꯥꯅꯈꯤꯕ ꯑꯣꯏꯔꯝꯕꯅꯤꯀꯣ ꯕ꯭ꯔꯣ ꯍꯣꯔꯦꯟꯒꯤꯗꯤ ꯆꯌꯦꯕꯣꯏꯗ꯭ꯔꯣ
ꯑꯁ ꯌꯦꯡꯗꯣꯏꯅꯦ ꯑꯩ ꯑꯩ ꯑꯌꯨꯛ ꯅꯨꯡꯊꯤꯟ ꯒ꯭ꯌꯥꯟ ꯇꯥꯔꯦ ꯆ ꯌꯦꯡꯗꯤ ꯌꯦꯡꯗ ꯄꯩꯁꯥꯁꯨ ꯊꯥꯏꯕꯅꯤꯅ
ꯆꯨꯝꯃꯤꯅꯦ ꯍꯣꯏ ꯅ ꯋꯥꯔꯀꯝ ꯃꯅꯨꯡꯗ ꯇꯍꯧꯗꯣꯏꯅ ꯀꯔꯝ ꯀꯥꯟꯅ ꯇꯧꯗꯣꯏꯅꯣ ꯍꯧꯖꯤꯛꯁꯨ ꯇꯧꯗꯦ ꯌꯥꯝ ꯐꯣꯠꯇꯦ
ꯑ ꯑꯁ ꯉꯁꯥꯏ ꯀꯣꯜꯒ ꯌꯥꯝ ꯅꯨꯡꯉꯥꯏꯇꯕ ꯑꯃꯅ ꯉꯔꯥꯡ ꯉꯔꯥꯡ ꯅꯍꯥꯟꯗ ꯀꯩꯅꯣ ꯑꯩꯅ ꯀꯣꯜ ꯃꯔꯤꯗꯤ ꯃꯄꯨꯡ ꯐꯥꯅ ꯇꯧꯔꯕ ꯑꯗꯨꯒ ꯃꯔꯤꯃꯛꯇꯨ ꯀꯔꯤꯝ ꯆꯪꯉꯛꯇꯕ ꯁꯣꯝ ꯅꯥꯀꯟꯗ ꯑꯃꯛ ꯑꯗꯨꯏ ꯅꯨꯃꯤꯠꯇꯨꯕꯨꯗꯤ ꯆꯪꯉꯝꯃꯦꯕꯣ ꯑꯣ ꯔꯤꯐ꯭ꯂꯦꯛꯇꯣ ꯑꯣ ꯉꯁꯤꯒꯤ ꯔꯤꯐ꯭ꯔꯦꯁ ꯇꯧꯀꯥꯟꯗꯅ ꯑꯃꯨꯛ ꯌꯥꯎꯔꯝꯗꯦꯕ ꯑꯗꯨꯗꯤ ꯒꯥꯔꯤꯗꯣ
ꯑꯣ ꯀꯩꯅꯣꯁꯨ ꯇꯧꯕꯅꯤ ꯈꯪꯉꯦꯅꯤ ꯀꯩꯅꯣꯒꯨꯝꯕ ꯇꯧꯅꯕꯁꯨ ꯊꯥꯗ ꯑꯩ ꯌꯥꯎꯈꯤꯕ ꯀꯣꯜ ꯇꯧꯅꯔꯒ ꯑꯩꯅ ꯀꯛꯊꯠꯂꯨꯕꯒꯤ ꯀꯣꯜ ꯀꯩꯅꯣ ꯇꯧꯕꯤꯔꯛꯇꯕ ꯔꯤꯖꯦꯛꯀ ꯇꯧꯕꯤꯔꯛꯄ ꯌꯥꯎꯋꯦꯕꯣꯏꯁꯨꯦ
ꯑꯣ
ꯑꯗꯨ ꯃꯣꯏ ꯑꯩꯣꯏ ꯑꯃꯨꯛꯃꯨꯛꯇꯤ ꯌꯥꯎꯋꯦ ꯃꯣꯏ ꯁꯦꯝꯒꯤꯁꯦ ꯃꯣꯏꯒꯤ ꯔꯨꯜꯁꯨ ꯉꯥꯛꯀꯤ ꯀꯥꯏꯅ ꯇꯧꯕ꯭ꯔꯥ ꯑꯗꯨꯗꯤ ꯈꯪꯗꯦ ꯑꯩꯩꯁꯨ ꯌꯥꯎꯋꯤ ꯑꯗꯨꯝ ꯑꯗꯩ ꯃꯣꯏꯅ ꯊꯥꯔꯇꯤꯅꯦꯅ ꯄꯤꯔꯤꯁꯤꯁꯨ ꯂꯣꯏ ꯁꯨꯅꯕ ꯀꯩꯁꯨꯁꯤ ꯌꯨꯁ ꯇꯧꯕ ꯉꯝꯗꯦꯕ
ꯍꯣꯏ
ꯎꯝ
ꯑꯁꯦꯡꯕꯗꯤ ꯃꯣꯏꯅ ꯇꯦꯟ ꯃꯤꯅꯤꯠ ꯐꯥꯔꯗꯤ ꯌꯥꯔꯦꯅꯗꯤ ꯅꯤꯌꯣꯝꯗꯗꯤ ꯌꯥꯎꯕꯅꯦꯕ ꯍꯥꯟꯅꯁꯨ ꯑꯗꯨꯝ ꯑꯗꯨꯒ ꯑꯩꯒꯤꯗꯤ ꯇꯨꯋꯦꯜꯐ ꯐꯗ ꯌꯧꯕ ꯃꯁꯥꯅꯇ ꯑꯗꯨꯝ ꯀꯛꯆꯩꯑꯕ ꯑꯣ ꯀꯗꯤ ꯈꯪꯗ ꯌꯦꯡꯕ ꯍꯥꯏꯗꯗꯤ ꯒ꯭ꯌꯥꯟ ꯑꯃ ꯇꯥꯏꯍꯜꯂꯛꯇ꯭ꯔꯦ ꯃꯣꯏꯁꯦ ꯑꯃꯃꯨꯛ ꯅꯦꯠ ꯑꯃꯨꯛ ꯌꯥꯗꯦ ꯑꯃꯨꯛ ꯌꯥꯏ ꯑꯁꯣꯝ ꯅꯥꯀꯟꯗ ꯗꯥꯇꯥꯗꯨꯁꯨ ꯆꯪꯉꯤꯕ ꯆꯪꯗ꯭ꯔꯁꯨ ꯈꯪꯉꯦ
ꯑꯗꯨ ꯑꯗꯨ ꯑꯣꯏꯔꯁꯨ ꯈꯪꯗꯦꯕ꯭ꯔꯣ ꯍꯥꯏꯨ ꯕꯦꯔꯥꯊꯤꯟꯁꯤꯅ ꯀꯥꯕ ꯌꯥꯎꯋꯤ ꯃꯣꯏꯁꯦ ꯍꯥꯏꯗꯤ ꯆꯠꯇꯕ ꯈꯣꯠꯇꯕ ꯃꯣꯏ ꯁꯤꯁꯇꯦꯝꯗꯤ ꯈꯪꯗꯦ ꯍꯥꯏꯁꯦ ꯃꯣꯏꯁꯤ ꯅꯧꯔꯤꯕ ꯑꯣꯏꯔꯝꯃꯕꯨꯗꯤ ꯌꯥꯏꯀꯣꯕ꯭ꯔꯣ
ꯃꯥ ꯗꯤꯚꯂꯣꯞꯄꯤꯡꯒ ꯂꯩꯕꯅꯤꯅ ꯑꯗꯨꯕꯨꯗꯤ ꯃꯣꯏꯁꯨ
ꯑꯗꯨꯃꯩ ꯈꯔꯗꯤ ꯑꯗꯨꯝ ꯅꯨꯡꯉꯥꯏꯇꯕ ꯈꯔꯗꯤ ꯑꯗꯨꯝ ꯃꯥꯥꯏꯌꯣꯛꯅꯔꯤ ꯍꯧꯖꯤꯛ ꯍꯥꯏꯇꯥꯔꯦꯅꯦ
ꯑ ꯏ ꯅ ꯉꯁꯥꯏ ꯀꯣꯜꯁꯤꯁꯨ ꯂꯣꯏꯗ꯭ꯔꯗꯤ ꯊꯕꯛ ꯊꯕꯛ ꯑꯇꯣꯞꯁꯨ ꯇꯧꯕ ꯌꯥꯗꯕꯅꯤꯅ ꯄꯣ ꯁꯤꯂ ꯊꯅꯕꯅꯗꯀ ꯃꯌꯥꯝ
ꯋꯥꯔꯤ ꯅꯨꯡꯉꯥꯏꯈꯒꯗꯤ ꯈꯔ ꯁꯥꯏꯁꯤꯕ꯭ꯔꯣ ꯀꯩꯅꯣꯅꯦ ꯑꯩꯁꯦ ꯍꯥꯏ ꯍꯥꯏꯅꯤ ꯑꯩꯒꯤ ꯑꯇꯣꯞꯄ ꯑꯥꯅꯙꯔ ꯀꯩꯅꯣ ꯑꯃꯅꯦ ꯍꯥꯏꯇꯥꯔꯦ ꯑꯃꯒꯤꯗꯤ ꯃꯃꯥꯡꯒꯤꯗꯨꯗꯤ ꯀꯩꯅꯣ ꯂꯣꯏꯁꯟꯈ꯭ꯔꯦ
ꯑ
ꯑꯗꯨꯃꯥꯏꯅ ꯂꯣꯏꯁꯤꯟ꯭ꯔꯒ ꯑꯃꯨꯛ ꯑꯃꯃꯨꯛ ꯇꯧꯔꯛꯒꯦꯅ ꯁꯨꯝ ꯇꯧꯔꯛ ꯏ ꯥꯅꯤꯗꯕꯨ꯭ꯔꯣ ꯑꯩ ꯀꯩꯅꯣꯒꯅ ꯌꯥꯎꯕ ꯅꯠꯇꯦ ꯐꯣꯟꯒꯤ ꯁꯤꯡꯒ ꯌꯥꯎꯕ ꯀꯩꯅꯣꯒ ꯅꯠꯇꯦ ꯍꯗꯤꯕꯤꯗ ꯀꯧꯕꯥꯎ ꯃꯣꯏ ꯀꯩꯅꯣꯗꯨꯣ ꯃꯣꯏꯒꯤ ꯑꯦꯟꯃꯤꯟꯗꯨꯅ ꯍꯥꯏꯔꯝꯕ ꯅꯪꯒꯤꯗꯣ ꯑꯗꯨ ꯇꯧꯈ꯭ꯔꯗꯤ ꯑꯃꯃꯨꯛ ꯀꯩꯅꯣ ꯇꯧꯊꯣꯛꯑꯣ ꯑꯗꯨꯅ ꯐꯕꯅꯤ ꯄꯩꯁꯥ ꯍꯦꯟꯅ ꯅꯨꯡꯉꯥꯏꯅꯤ ꯈꯣꯠꯅꯤ ꯀꯥꯏꯅꯁꯨ ꯍꯥꯏꯔꯝꯕꯗ ꯑꯩꯅ ꯑꯣ ꯍꯣꯏ ꯍꯣꯏ ꯑꯗꯨꯏ ꯑꯗꯨꯃꯥꯏꯅ ꯇꯧꯒꯦꯅ ꯑꯩꯁꯨ ꯇꯧꯁꯜꯂꯦ
ꯑꯣ ꯀꯩꯁꯨ ꯀꯥꯏꯗꯦꯗ ꯑꯗꯨꯃꯥꯏꯅ ꯂꯣꯏ ꯇꯧꯅꯕꯅꯦ ꯍꯥꯟꯅꯁꯨ
ꯃꯥꯅꯦ ꯃꯥꯅꯦ ꯑꯗꯨꯗꯤ ꯕꯣꯗꯤ ꯀꯏꯔꯝꯕꯗꯧ ꯃꯥꯅꯦ
ꯑꯩ ꯌꯥꯝ ꯀꯨꯏꯗꯗ ꯃ ꯋꯥꯥꯡꯁ ꯍ ꯒꯤ ꯊꯥ ꯇꯪꯈꯥꯏ ꯁ ꯁꯨꯔꯝꯗꯥꯏꯇꯥꯗꯤ ꯍꯧꯧꯕꯅꯤ ꯍꯣꯏ ꯇꯥꯛꯁ ꯍꯟꯗꯛꯀ ꯇꯥꯛꯁ ꯃꯔꯤ ꯃꯉꯥꯗꯤꯤ ꯌꯧꯋꯦ
ꯑꯣ ꯕ꯭ꯔꯣꯣꯟꯗꯤ ꯌꯥꯝ ꯀꯨꯏꯔꯤꯅꯦ ꯑꯗꯨꯗꯤ ꯑꯩꯈꯣꯏꯗꯒꯤ ꯍꯦꯟꯅ ꯕ꯭ꯔꯣꯜꯅꯦ ꯑꯦꯛꯁꯄꯤꯔꯤꯌꯦꯟꯁ ꯂꯩꯔꯝꯃꯤꯅꯦ
ꯑ ꯑꯁꯤꯐꯥꯎꯕꯗ ꯑꯉꯥꯡꯁꯤꯩꯅ ꯍꯥꯟꯅꯗꯒꯤ ꯌꯥꯎ ꯈꯣꯂꯣ ꯍꯥꯏꯕꯅꯦ ꯑꯩꯅ
ꯑꯥ
ꯁꯣꯝ ꯅꯥꯀꯟꯗ ꯃꯥꯁꯒ ꯇꯧꯕꯒ ꯆꯤꯜꯂꯒ ꯂꯩꯕꯒ ꯑꯗꯣ ꯄ꯭ꯂꯁ ꯇꯥꯎꯁꯨ ꯌꯥꯝ ꯂꯩꯕꯗꯨ ꯀꯩ ꯀꯦ ꯇꯧꯗꯣꯏꯅꯣ ꯈꯣꯠꯇꯣꯏꯅꯣ ꯇꯝ ꯑꯗꯨꯝꯕ ꯃꯌꯥꯝꯗꯨꯅ ꯀꯣꯏꯁꯟꯅꯤꯡ ꯃꯌꯥꯝꯗ ꯂꯩꯕ ꯇꯪꯗꯨꯒꯤ ꯑꯗꯨꯝ ꯂꯩꯔꯝꯕꯅꯦꯕ
ꯑꯁ ꯕ꯭ꯔꯣ ꯑꯗꯨꯒꯤ ꯍꯥꯏꯔꯒꯗꯤ ꯏ ꯅꯨꯡꯉꯥꯏꯖꯅꯤ ꯋꯥꯈꯟꯒ ꯅꯨꯡ ꯇꯥꯡꯒ ꯌꯥꯎꯏ ꯀꯩꯅꯣ ꯁꯨꯛꯩ ꯀꯥꯎꯕꯒ ꯋꯥꯔꯤꯁꯨ ꯅꯨꯡꯉꯥꯏꯃꯟꯗꯦꯅ
ꯃꯣꯏꯁꯤꯅꯕꯨ ꯑꯩꯒꯤ ꯇꯨꯋꯜꯞ ꯃꯤꯅꯤꯠꯁꯤꯗ ꯇꯠꯇ ꯇꯥꯔꯒꯗꯤ ꯃꯈꯥꯁꯨꯅ ꯑꯗꯨꯝ ꯑꯗꯨꯝ ꯋꯥꯔꯤ ꯁꯥꯟꯅ ꯌꯥꯕꯅꯦꯕ
ꯑꯥ ꯀꯩꯅꯣꯗꯁꯨ ꯂꯩ ꯃꯥꯜꯂꯦꯕ꯭ꯔꯣ ꯁꯤꯁꯦ ꯑ ꯃꯣꯏ ꯁꯥꯟꯅꯔꯤꯕ ꯋꯥꯔꯤꯗꯨꯒꯤ ꯏꯐꯦꯛꯇꯤꯞꯅꯦꯁꯀꯨꯝꯕꯁꯨ ꯑꯣꯜꯂꯤꯗꯅꯀꯣ
ꯑꯝ
ꯑꯗꯣ ꯋꯥꯔꯤꯗꯨꯅ ꯌꯥꯝ ꯏꯐꯦꯛꯇꯤꯚ ꯅ꯭ꯌꯁ ꯑꯣꯏꯔꯗꯤ ꯃꯣꯏꯅ ꯑꯗꯨꯝ ꯑꯣꯇꯣ ꯑꯗꯨꯝ ꯉꯟꯗꯅ ꯑꯗꯨꯝ ꯀꯛꯂꯤꯑꯦꯕ ꯍꯥꯏꯗꯤ ꯇꯦꯟ ꯁ꯭ꯋꯥꯏ ꯌꯧꯔꯣꯛꯄꯒ ꯑꯗꯨꯝ ꯃꯁꯥꯅ ꯑꯗꯨꯝ ꯇꯠꯆꯩꯗꯅ ꯑꯗꯩ ꯋꯥꯔꯤꯗꯅ ꯈꯔ ꯀꯩꯅꯣ ꯑꯣꯏꯅ ꯁꯥꯟꯅꯔꯒꯗꯤ ꯑꯗꯨꯝ ꯊꯥꯔꯇꯤ ꯃꯤꯅꯠꯁꯀ ꯌꯧꯕ ꯌꯥꯎꯋꯦ ꯅꯣꯡꯃꯁꯨ ꯁꯥꯟꯅꯈ꯭ꯔꯦ ꯊꯥꯔꯇꯤꯃꯨꯛ ꯌꯧꯅ
ꯑꯗꯨ ꯑꯣꯏꯇꯥꯔ ꯌꯥꯝ ꯊꯤꯅ ꯀꯥꯟꯅꯕ ꯄꯣꯠꯅꯤꯅꯦ ꯃꯤ ꯑꯃꯗ ꯊꯥꯔꯇꯤꯒ ꯑꯗꯨꯃꯥꯏꯅ ꯄꯨꯡ ꯑꯃꯒ ꯅꯨꯄꯤꯒ ꯀꯌꯥ ꯍꯥꯏꯗꯤ ꯈꯪꯅꯔꯛꯄꯒꯤ ꯋꯥꯔꯤ ꯅꯨꯡꯉꯥꯏꯕꯤ ꯄꯨꯡ ꯑꯃꯒ ꯁꯥꯟꯅꯕꯤꯦꯗ
ꯑꯗꯨꯃꯥꯏꯅ ꯇꯧꯕ ꯑꯃ ꯌꯥꯎ ꯇꯥꯔꯗꯤꯀꯣ ꯈꯪꯁꯨ ꯈꯪꯍꯧꯔꯦꯕ ꯑꯩꯅ ꯑꯩꯅ ꯁꯥꯟꯅꯔꯤꯁꯦ ꯀꯅ ꯥꯏ ꯃꯣꯏꯅ ꯁ ꯄꯩ
ꯌꯥꯗꯤ ꯌꯥꯕꯖꯥꯅꯤꯕ꯭ꯔꯣ ꯍꯥꯏꯗꯤ ꯀꯩꯅꯣ ꯑꯣꯏꯕ ꯀꯥꯟꯗ ꯑꯗꯨꯗ ꯍꯥꯏ ꯑꯗꯨ ꯇ ꯃꯇꯝꯗꯅ ꯋꯥꯔꯤꯁꯤ ꯐꯖꯅ ꯊꯣꯛꯄꯅꯤꯗ ꯍꯧꯔꯛꯄꯒꯤꯌꯦ
ꯍꯣꯏ
ꯄꯨꯡ ꯑꯁ ꯑꯗꯨꯗꯗꯤ ꯃ꯭ꯔꯣ ꯄꯨꯡ ꯑꯍꯨꯝ ꯃꯔꯤꯒꯥꯏꯁꯨ ꯈꯪꯗꯕꯅꯦꯍꯦ
ꯑꯗꯨꯅꯦ ꯑꯩ ꯈꯪꯕꯗꯕꯅꯤꯅꯦ ꯑꯁ ꯀꯥꯏ ꯑꯩ ꯉꯟꯇꯥ ꯄꯨꯡ ꯅꯣꯡꯉꯥꯜꯂꯒ ꯂꯩꯔꯝꯕꯤꯒꯨꯝꯕ ꯑꯗꯨꯝꯕꯒꯤ ꯃꯇꯝꯗꯨꯒꯤꯗ ꯁꯤ ꯃꯣꯏ ꯇꯥꯛꯁꯤ ꯌꯥꯝ ꯂꯥꯜꯂꯦꯗ ꯑꯩꯅ ꯅꯨꯄꯤ ꯈꯔꯃꯩ ꯃꯇꯝꯗꯨ ꯑꯣꯏꯕꯗꯀꯣ ꯑꯗꯨꯝ
ꯑꯣ ꯕ꯭ꯔꯣꯖꯁꯨ ꯍꯧꯖꯤꯛꯇꯤꯩꯅꯗꯤ ꯇꯝꯗꯧ ꯃꯥꯟꯗ꯭ꯔꯦꯕ꯭ꯔꯣ ꯍꯥꯏꯦ
ꯑꯣ ꯍꯣ ꯍꯣꯏ ꯍꯀꯦ
ꯑꯁ ꯕ꯭ꯔꯣ ꯗ ꯍꯥꯏꯗꯨꯅ ꯑꯩꯁꯨ ꯕ꯭ꯔꯣꯒ ꯆꯞ ꯃꯥꯟꯅꯩ ꯑꯗꯨꯗꯤ
ꯑꯩꯁꯨ ꯃꯄꯥ ꯊꯩꯅꯈ꯭ꯔꯦ ꯍꯥꯏꯇꯥꯔꯦꯕ꯭ꯔꯣ
ꯀꯦꯏꯁꯨ ꯀꯥꯏꯗꯦ ꯃꯁꯨ ꯃꯒꯤ ꯂꯝꯕꯤ ꯆꯇꯆꯔꯤꯅꯦꯗ
ꯋꯥꯗ ꯋꯥꯗ
ꯈꯟꯗꯧꯗ꯭ꯔꯗꯤ ꯀꯥꯏꯗꯩꯅꯣꯗꯅ ꯍꯥꯏ ꯅꯠꯇ꯭ꯔ
ꯃꯇꯝꯗꯨ ꯑꯣꯏꯔꯝꯃꯒꯩꯗꯤ ꯌꯥꯝꯅ ꯅꯨꯡꯉꯥꯏꯒꯗꯧꯕꯅꯤ ꯅꯠꯇ꯭ꯔ ꯐꯖꯅ ꯀꯩꯅꯣ ꯇꯧꯒꯗꯧꯕꯅꯤꯍꯦꯛ
ꯍꯣꯏ ꯑꯁꯦꯡꯕ ꯑꯁ ꯅꯪꯗꯣ ꯉꯥꯏꯐꯣꯛ ꯁꯤꯗ ꯀꯣꯜ ꯇꯧꯔꯛꯑꯔꯣꯏꯒꯦ ꯀꯌꯥꯗꯅ ꯇꯧꯔꯛꯑꯒꯦ ꯀꯌꯥ ꯍꯥꯞꯆꯜꯂꯎ ꯍꯥꯏꯔꯒ ꯅꯠꯇ꯭ꯔꯥ ꯄꯣꯠꯇꯣ
ꯇꯥꯏ ꯋꯥ ꯗꯔꯤꯅꯤ ꯍꯧꯖꯤꯁꯦ
ꯃꯩ ꯍꯧꯖꯤꯛꯀꯥꯟꯁꯤꯅ ꯑꯃꯨꯛ ꯍꯥꯟꯅꯗꯤ ꯎ ꯋꯥ ꯑꯗꯨꯝ ꯉꯥꯡꯕ ꯉꯝꯃꯝꯃꯦꯕ ꯅꯨꯄꯤ ꯑꯣꯏ ꯁꯥꯅ ꯃꯇꯝꯗꯨꯗꯗꯤ ꯀꯩꯅꯤ
ꯎ
ꯄꯤꯕꯨ ꯉꯥꯡꯕ ꯑꯣꯏ ꯀꯌꯥꯅꯤ ꯗꯥꯎꯟ ꯆꯠꯈꯤꯕꯒꯤ ꯑꯦꯐꯦꯛ ꯑꯣꯏꯗꯣꯏꯔ ꯀꯩꯅꯣꯊꯤꯔꯁꯤ ꯉꯥꯡꯕ ꯍꯩꯇꯕꯩ ꯂꯥꯛꯄ ꯎꯣꯏꯀꯣ ꯕꯤꯁꯦꯁꯁꯨ ꯊꯥꯕ ꯍꯩ꯭ꯔꯕꯅꯦ ꯑꯩ
ꯕ꯭ꯔꯣ ꯑꯩꯗꯤ ꯐꯒꯪ ꯉꯥꯡꯕꯗꯤ ꯍꯦꯛ ꯀꯩꯅꯣꯒ ꯇꯥꯔꯗꯤ ꯀꯩꯅꯣꯒ ꯃꯣꯏꯒꯤ ꯑꯩꯈꯣꯏꯒꯤ ꯀꯩꯅꯣ ꯍꯥꯏꯇꯥꯔꯦ ꯑꯇꯣꯞꯄ ꯀꯝꯃꯨꯅꯤꯇꯤ ꯌꯥꯎꯋꯤꯗꯅꯀꯣ
ꯑ
ꯇꯥꯏꯀꯣ ꯕ꯭ꯔꯣ ꯑꯇꯣꯞꯄ ꯀꯩꯅꯣꯒꯤ ꯃꯣꯏ ꯀꯃꯨꯅꯤꯇꯤ ꯀꯥꯡꯕꯨ ꯌꯥꯎꯕꯁꯦ ꯑꯇꯣꯞꯄ ꯀꯝꯃꯨꯅꯤꯇꯤ ꯀꯥꯡꯕꯨꯁꯨ ꯌꯥꯎꯋꯤꯗꯅ ꯑꯩꯈꯣꯏ ꯅꯠꯇꯕ
ꯑꯦ ꯌꯥꯎ ꯌꯥꯎꯋ ꯌꯥꯎꯋꯦ ꯃꯣꯏ ꯀꯩꯁꯥꯟꯅꯅꯕꯁꯨ ꯌꯥꯎꯋꯦ
ꯃꯣꯏꯁꯨ ꯈꯈꯤꯇꯥꯡ ꯑꯅꯤꯡ ꯑꯅꯤꯡꯕ ꯌꯥꯎꯋꯦꯕꯀꯣ
ꯅꯣꯝꯊꯕꯗꯤ ꯅꯨꯡꯉꯥꯏꯕꯒ ꯌꯥꯎꯋꯦ ꯑꯗꯨꯒ ꯑꯩꯈꯣꯏꯗ ꯋꯥꯔꯤ ꯂꯤꯍꯟꯕꯒꯁꯨ ꯌꯥꯎꯔꯤ ꯈꯪ ꯑꯗꯨꯉꯣ ꯈꯥꯗꯥꯡꯅꯤꯡꯉꯣ ꯀꯥꯡꯕꯨꯗꯨꯒꯗꯤ ꯕ꯭ꯔꯣ ꯑꯁ ꯈꯪꯉꯧꯕꯖꯥꯠ ꯅꯠꯇꯦ ꯐꯋꯥꯏ ꯅꯨꯡꯉꯥꯏꯌꯦ ꯑꯗꯨꯝꯗꯤ
ꯅꯨꯡꯉꯥꯏꯕꯅꯦ ꯃꯣꯏꯒꯤ ꯑꯗꯨꯝ ꯃꯣꯏꯗꯤ ꯊꯨꯅꯁꯨ ꯉꯥꯡꯗꯕꯅꯤ ꯇꯞ ꯇꯞ ꯉꯥꯡꯉꯕꯀꯣ ꯃꯇꯝꯁꯨ ꯑꯗꯨꯝ ꯂꯧꯍꯧꯕ ꯑꯗꯨꯒ ꯋꯥꯔꯤꯁꯨ ꯅꯨꯡꯉꯥꯏꯅꯕ ꯃꯣꯏꯅ ꯑꯗꯨꯝ ꯀꯩꯅꯣ ꯅꯨꯄꯤꯗꯁꯨ ꯈꯔ ꯍꯩꯖꯤꯦꯟꯕꯅꯦ
ꯑ ꯀꯩꯅꯣ ꯇ ꯃꯣꯁ ꯌꯥꯎꯔꯤ ꯑꯁ ꯃꯔ ꯀ ꯀꯣꯟꯁꯤꯟꯟꯅꯔ ꯉꯥꯡꯕꯁꯨ ꯌꯥꯝ ꯌꯥꯎꯋꯤ ꯈꯪꯉꯕ
ꯑꯗꯣ ꯍꯌꯦꯡ ꯑꯃꯨꯛ ꯇ꯭ꯔꯥꯟꯁꯀ꯭ꯔꯤꯞꯁꯟ ꯇꯧꯔꯀꯥꯟꯗ ꯃꯣꯏꯅ ꯉꯥꯡꯕꯗꯣ ꯉꯁꯥꯏꯒꯤ ꯏꯁ꯭ꯄꯦꯂꯤꯡꯗꯨꯗꯤ ꯃꯣꯏꯒꯤ ꯉꯁꯥꯏꯒꯤ ꯃꯣꯏꯒꯤ ꯇꯣꯟꯗ ꯆꯠꯇꯣꯏꯅꯤꯗꯣ ꯃꯣꯏꯒꯤ ꯑꯦꯛꯁꯦꯟꯗꯨꯗ ꯍꯥꯏꯇꯥꯔꯦ ꯑꯗꯨꯒꯤ ꯑꯃꯨꯛ ꯏꯊꯣꯛ ꯑꯩ ꯇꯣꯟꯅꯕꯨ ꯁꯦꯡ ꯇꯥꯔꯔ ꯀꯩꯁꯨꯕꯨꯗꯤ ꯀꯥꯗꯦꯗ
ꯎꯝ ꯑꯅꯝꯕꯅ ꯁꯦꯡꯒꯦꯗꯕ꯭ꯔꯣ ꯍꯥꯏꯗꯤ ꯃꯔꯝ ꯑꯅꯝꯕꯅ ꯀꯩ ꯁꯦꯡꯉꯦ ꯍꯥꯏꯕꯇ꯭ꯔꯗꯤ ꯃꯣꯏꯁꯦ ꯑꯗꯨꯝ ꯂꯩꯅꯤ ꯊꯔꯕꯅꯤꯅ ꯑꯩꯈꯣꯏ ꯂꯣꯏꯊꯔꯕꯅꯤꯅꯀꯣ
ꯑꯝ
ꯐꯖꯅ ꯂꯣꯏꯅ ꯀꯩꯅꯣ ꯇꯧꯋꯦꯕ ꯉꯔꯥꯡ ꯑꯃꯈꯛꯕꯨꯗꯤ ꯁꯥꯟꯅꯩꯌꯦ ꯃꯍꯥꯛꯇꯣꯣꯏ ꯃꯥꯅ ꯑꯃꯨꯛ ꯀꯩꯅꯣ ꯇꯧꯋꯦ ꯀꯟꯐꯤꯗꯦꯟꯁ ꯈꯔ ꯅꯦꯝꯃꯤꯕ ꯍꯥꯏꯇꯥꯔꯦ ꯋꯥ ꯉꯥꯡꯕ ꯑꯃ ꯀꯩꯅ ꯇꯧ ꯐꯥ ꯐꯥꯔ ꯉꯥꯡꯕꯗꯣ ꯃꯩꯇꯩꯂꯣꯟ ꯉꯥꯡꯕꯗ ꯀꯤꯕꯒꯤ ꯍꯥꯏꯒꯗ꯭ꯔꯥ ꯄꯨꯡꯉꯒꯤ ꯀꯩꯅꯣ ꯀ ꯎ ꯆꯥꯔꯣꯟꯜ ꯁꯨꯗꯕꯒꯤ ꯍꯥꯏꯒꯗꯥꯃꯥꯏꯅ ꯃꯥꯅꯦ ꯊꯦꯝ ꯊꯦꯝ ꯊꯦꯝ ꯉꯥꯡꯖꯩꯑꯕ ꯋꯥ ꯉꯥꯡꯕꯗ
ꯑꯝ ꯌꯥ ꯑꯗꯨꯝ ꯑ
ꯃꯁꯥꯅꯒ ꯍꯥꯏꯖꯔꯛꯑꯦ ꯑꯁ ꯑꯩ ꯈꯣꯟꯖꯦꯜꯁꯤ ꯀꯩꯗꯧꯒꯦ ꯀꯥꯏ
ꯑꯗꯨꯃꯗꯨꯅ ꯅꯨꯡꯉꯥꯏꯕꯅꯦ ꯃꯥꯁꯨ ꯇꯝꯕ ꯑꯣꯏꯅ ꯑꯗꯨꯝ ꯋꯥꯔꯤꯗꯤ ꯁꯥꯟꯅꯔꯒ ꯃꯁꯤ ꯍꯒꯦꯕ ꯑꯗꯨꯒ ꯁꯨꯈꯪ ꯈꯪꯗ꯭ꯔꯦ ꯍꯥꯏꯔꯒ ꯉꯥꯡꯗꯕꯗꯨꯗꯤ ꯑꯃꯨꯛ ꯍꯌꯦꯡ ꯑꯃꯨꯛ ꯅꯨꯡꯉꯥꯏꯔꯣꯏꯗꯅ ꯆꯥꯛ ꯆꯦꯛꯁꯟꯗꯅ ꯈꯪꯉꯕꯅꯤꯅ ꯀꯩꯅꯣꯝ ꯀꯩꯅꯣꯝꯗ ꯉꯥꯡꯍꯜꯂꯒ ꯑꯗꯨꯝ ꯇꯥꯔ ꯑꯗꯨꯝ ꯈꯨꯝꯕꯤꯔꯒ ꯄꯣꯠꯇꯣ ꯑꯗꯨꯝ ꯋꯥꯔꯤ ꯑꯗꯨꯝ ꯊꯣꯛꯄ ꯌꯥꯕꯅꯦꯕ
ꯃꯥꯅꯦ ꯃꯥꯅꯦ ꯕ꯭ꯔꯣꯗꯤ ꯍꯧꯖꯤꯛꯀꯥꯟ ꯋꯥꯔꯤ ꯁꯥꯕ ꯀꯥꯟꯗ ꯀꯩꯅꯣ ꯇꯧꯕ꯭ꯔꯥ ꯑꯗꯗꯤ ꯋꯥꯋꯀꯠꯀꯤ ꯃꯇꯥꯡꯗꯅ ꯑꯅꯝꯅꯦꯅ ꯁꯥꯔꯝꯕ ꯃꯅꯤ
ꯀꯅ ꯑꯗꯨꯝ ꯑꯃ ꯑꯃ ꯃꯥꯅ ꯄꯥꯝꯃꯤ ꯇꯣꯄꯤꯛꯨꯒꯤ ꯃꯇꯨꯡꯟꯅ ꯑꯗꯨꯝ ꯁꯥꯟꯅꯩ ꯑꯩꯗꯤ ꯀꯩꯁꯨ ꯌꯥꯝꯅ ꯍꯣꯏ ꯈꯇ ꯑꯩꯅ ꯑꯣꯏꯅ ꯂꯤꯠ ꯇꯧꯔꯒ ꯄꯨꯕ ꯍꯥꯏꯁꯦ ꯀꯣꯏꯁꯟ ꯑꯣꯏꯅ ꯑꯗꯨꯝ ꯍꯪꯕꯤꯔꯦ ꯑꯩ ꯒ꯭ꯌꯥꯟ ꯇꯥꯏꯂꯛꯇꯦ ꯍꯥꯟꯅꯗꯤ ꯑꯁ ꯅꯨꯄꯤꯒ ꯃꯤꯁꯦ ꯆꯇꯥꯔꯁꯤꯦ ꯇꯤꯟ ꯍꯩꯔꯝꯕꯅꯦ ꯍꯧꯖꯤꯛꯀꯥꯟꯗꯤ ꯍꯥꯏ
ꯁꯥꯍꯤꯇ꯭ꯌꯒꯤ ꯀꯩꯅꯣꯁꯦ ꯀꯩꯅꯣ ꯇꯧꯈ꯭ꯔꯦ ꯑꯩꯌꯣ ꯃꯥꯡꯁꯤꯜꯂꯛꯑꯦ ꯑꯩꯌꯣ
ꯃꯥꯡꯁꯤꯜꯂꯦ ꯑꯦ ꯊꯃꯣꯏ ꯊꯃꯣꯏꯁꯨꯦ ꯃꯝꯈ꯭ꯔꯦ ꯀꯃꯥꯏꯅ ꯇꯧꯅꯣ ꯈꯪꯗꯦ
ꯑꯝꯇꯪ ꯉꯥꯟꯊꯣꯛꯟꯁꯦ ꯀꯩꯅꯣꯨꯝꯕ꯭ꯔꯣ ꯀꯩꯅꯣ ꯇꯧꯔꯤꯉꯥꯏꯁꯤꯦꯗ
ꯃꯥꯅꯦ ꯀꯥꯔꯤꯌꯥꯁꯤꯗꯒꯤ ꯉꯥꯟꯕ ꯌꯥꯕ꯭ꯔꯥ ꯈꯔ ꯌꯦꯡꯕꯅꯦ ꯅꯍꯥꯟ ꯑꯃꯅꯤꯕꯨꯗꯤ ꯁꯥꯟꯅꯩꯌꯦ ꯑꯗꯣ ꯃꯥꯒꯤꯗꯨꯅ ꯑꯃꯨꯛ ꯁꯤꯃꯤꯜꯗꯤ ꯌꯥꯝ ꯅꯨꯡꯉꯥꯏꯇꯕ ꯅꯨꯄꯤꯕꯨꯗꯤ ꯀꯩꯅꯣꯅꯦꯕ ꯑ ꯍꯧꯖꯤꯛ ꯀꯃꯨꯅꯤꯇꯤ ꯑꯇꯣꯞꯄꯗꯤꯕ ꯑꯗ ꯃꯥꯁꯨ ꯂꯣꯟꯗꯨ ꯆꯖꯗꯕ ꯑꯗꯨꯒ ꯃꯥꯒꯤꯗꯨꯁꯨ ꯅꯦꯠ ꯅꯦꯠꯋꯥꯥꯛꯇꯨ ꯅꯨꯡꯉꯥꯏꯇꯕꯒꯤ ꯑꯁꯣꯝꯗ ꯏꯌꯥꯔꯕꯤꯠꯁꯨ ꯁꯤꯖꯤꯟꯅꯗꯕꯒꯤ ꯌꯥꯝ ꯊꯤꯅ ꯃꯣꯟꯗ ꯅꯨꯡꯉꯥꯏꯇꯕ ꯀꯣꯜꯕꯨꯗꯤ ꯅꯝꯐꯨꯗ ꯑꯣ ꯅꯝꯐꯨꯗ ꯃꯥꯒꯤꯁꯨ ꯃꯔꯤ ꯑꯩꯁꯨ ꯃꯔꯤꯗꯤ ꯁꯨꯔꯦꯕꯀꯣ ꯃꯥꯅꯕꯨꯗꯤ ꯑꯦ ꯑꯗꯨꯝ ꯇꯧꯔꯛꯀꯦ ꯈꯣꯠꯂꯛꯀꯦꯗꯤ ꯍꯥꯏꯕꯅꯦꯕ ꯑꯩꯅ ꯇꯧ ꯇꯧꯔꯛꯀꯦꯒꯅ ꯀꯣꯜ ꯑꯦꯛꯁ ꯇꯧꯔꯛꯑꯣ ꯀꯥꯔꯤꯌꯥ ꯑꯗꯨꯗꯤꯒ ꯇꯧ ꯀꯥꯟꯅꯔꯔꯣꯏꯅ ꯑꯩꯅ
ꯑꯣ ꯕ꯭ꯔꯣꯟꯣꯟ ꯑꯦꯗꯚꯥꯟꯁ ꯍꯁꯅꯤꯡꯕꯅꯦꯕ
ꯍ ꯀꯔꯤꯗꯗꯤ ꯃꯣꯏ ꯃꯔꯤꯒ ꯈꯛꯇ ꯌꯥꯏꯗꯥꯏꯅꯦ ꯑꯃꯗ ꯆꯞ ꯃꯥꯟꯅꯕꯗ
ꯑꯥ ꯑꯗꯨꯃꯥꯏꯅ ꯍꯥꯏꯕ꯭ꯔꯣ ꯑꯩꯁꯨ ꯇꯧꯗ꯭ꯔꯦ ꯑꯃꯗꯤ ꯍꯦꯟꯅ ꯇꯟꯗꯅ ꯑꯩꯁꯨ ꯕꯣꯔꯣ ꯇꯧꯔꯝꯃꯦ ꯑꯩꯈꯣꯏꯒꯤ ꯖꯨꯅꯤꯌꯔ ꯑꯃ ꯌꯥꯎ ꯂꯩꯔꯝꯃꯦ ꯑꯩꯈꯣꯏꯒꯤ ꯒ꯭ꯔꯨꯞꯇꯨꯗ ꯃꯥ ꯆꯗꯧꯕ ꯋꯥꯔꯤ ꯁꯥꯟꯅ ꯇꯜꯂꯤ ꯑꯩꯈꯣꯏ ꯑꯗꯨꯝ ꯇꯧꯔꯛꯄꯤꯅꯤ ꯑꯩ ꯑꯗꯨꯝ ꯁꯥꯟꯅꯔꯦ ꯑꯣꯐꯤꯁꯇ ꯀꯔꯤꯉꯥꯏ ꯇꯧꯔꯛꯄꯗꯤ ꯑꯗꯨꯝ ꯄꯥꯏꯕꯤꯔꯅꯤ ꯃꯥꯒꯤ ꯂꯩꯇꯕꯅ ꯎꯕ ꯅꯨꯡꯉꯥꯏꯇꯗꯗꯅꯀꯣ
ꯍꯣꯏ ꯑꯗꯨ ꯈꯜꯦꯕꯨꯗꯤ ꯃꯣꯏ ꯅꯞꯄꯅꯤꯕ ꯄꯥꯛ ꯂꯩꯅꯗꯕꯅꯤ ꯃꯣꯏꯗꯤ ꯈꯪ ꯅꯅꯁꯨ ꯆꯪꯉꯦ ꯑꯩꯈꯣꯏ ꯑꯗꯨꯝ ꯅꯣꯏꯗꯣ ꯑꯩꯈꯣꯏ ꯑꯗꯨꯝ ꯅꯨꯄꯥꯅꯤ ꯃꯆꯦ ꯑꯅꯤ ꯑꯗꯨꯝ ꯁꯥꯟꯅꯩ ꯌꯥꯏꯗꯅ
ꯃꯥꯅꯤ